ꯎꯝ ꯀꯩꯗꯧꯔꯤꯅꯣ
ꯑꯁ ꯆꯥꯛ ꯊꯣꯡꯇꯣꯛꯇ ꯉꯥꯏꯔꯤ ꯑꯗꯨꯒꯤ ꯁꯥꯕꯒꯤ ꯉꯥꯏꯍꯥꯛ ꯃꯄꯥꯟꯗ ꯐꯝꯃꯒ ꯂꯩꯌꯦ
ꯑꯣ ꯀꯩ ꯏꯟꯖꯥꯡ ꯆꯥꯔꯒꯦ
ꯉꯁꯤꯗꯤ ꯈꯔ ꯍꯥꯎꯔꯦ ꯌꯦꯟ ꯇꯧꯔꯦ
ꯎ ꯁꯤꯕꯠ ꯈꯪ
ꯑꯣ ꯑꯩꯗꯤ ꯁꯦꯕꯣꯠꯁꯦ ꯄꯥꯝꯃꯤꯗ
ꯄꯥꯃꯦ
ꯍꯣꯏ
ꯑꯩꯗꯤ ꯆꯥꯅꯤꯡꯗꯦ
ꯑꯁ ꯑꯩꯗꯤ ꯆꯝꯐꯨꯠꯁꯨ ꯄꯥꯝꯃꯦ ꯁꯤꯦ ꯄꯣꯠꯇꯣ ꯍꯥꯎꯋꯦ ꯑꯩꯗꯤ
ꯑ ꯍꯣꯏ ꯑꯩꯅ ꯈ꯭ꯋꯥꯏ ꯆꯥꯅꯤꯡꯕꯗꯤ ꯍꯧꯖꯤꯛ ꯃꯇꯝꯗ ꯏꯔꯥꯡꯗꯀꯣ ꯁꯧ꯭ꯔꯤ ꯑꯆꯝꯕꯗꯅ ꯑꯆꯝꯕꯗꯅ ꯍꯦꯟꯅ ꯍꯥꯎꯋꯦ
ꯎꯝ
ꯏꯃꯨꯡꯒꯤ ꯃꯤꯅ ꯑꯃꯨꯛ ꯌꯥꯗꯕ ꯁꯧꯒꯤꯗꯨ ꯅꯨꯡꯇꯤꯒꯤ ꯆꯥꯏꯌꯦꯅ
ꯑꯣ ꯅꯪ ꯅꯨꯡꯇꯤꯒꯤ ꯆꯥꯔꯨꯁꯨ ꯌꯥꯕ꯭ꯔꯣ ꯁꯧꯒ꯭ꯔꯤꯗꯣ
ꯑꯇꯣ ꯄꯅꯥꯒꯤ ꯁꯗꯦ ꯁꯦꯕꯣꯠ ꯍꯋꯥꯏ ꯀ ꯍꯋꯥꯏ ꯑꯁꯥꯡꯕ ꯀꯥꯏꯅ ꯂꯩꯕꯗꯣ
ꯑꯥ
ꯑꯗꯨꯒꯨꯝꯕꯗ ꯆꯥꯅꯤꯡꯗꯦ ꯍꯩꯅꯗꯦ
ꯂꯣꯏꯔꯍꯦ ꯅꯪꯗꯤ ꯁꯧꯂꯤ ꯎꯝ ꯍꯣꯏ ꯍꯥꯎꯗꯤ ꯍꯥꯎꯋꯦ ꯑꯗꯣ ꯅꯨꯡꯇꯤꯒꯤ ꯆꯥꯕꯨꯗꯤ ꯇꯜꯂꯦꯍꯦ ꯑꯩꯗꯤ
ꯅꯪ ꯑꯃ
ꯅꯨꯡꯇꯤꯒꯤ ꯆꯥꯕ ꯌꯥꯏ ꯑꯌꯨꯛ ꯑꯃ ꯆꯥꯔꯦꯗꯅ ꯅ ꯅꯨꯡꯗꯥꯡ ꯑꯃ ꯆꯥꯔꯦꯗꯅ ꯑꯇꯣꯞꯄ ꯍꯤꯟꯖꯥꯛ ꯑꯃ ꯍꯌꯦꯡ ꯑꯌꯨꯛ ꯑꯃ ꯑꯣꯏ ꯍꯧꯖꯤꯛ ꯍꯧꯖꯤꯛ ꯑꯗꯨꯝ ꯆꯥꯕ ꯑꯌꯨꯛꯁꯨ ꯅꯨꯡꯗꯥꯡꯁꯨ ꯀꯩꯁꯨ ꯀꯥꯏꯗꯕ ꯆꯥꯕ ꯆꯥꯔꯖꯦ ꯀꯩꯁꯨꯝ ꯈꯥꯏꯦ
ꯑꯁ ꯅꯪꯗꯤ ꯅꯨꯄꯥ ꯌꯥꯝ ꯃꯥꯟꯗꯅ ꯁꯧꯒ꯭ꯔꯤ ꯄꯥꯝꯃꯃꯤ
ꯑꯆꯝꯕꯅ ꯐꯩ
ꯑꯍꯥꯟꯕꯅꯤꯀꯣ ꯅꯨꯄꯥꯅ ꯁꯧꯒꯔꯤ ꯅꯨꯡꯇꯤꯒꯤ ꯆꯥꯔꯁꯨ ꯌꯥꯏꯀ ꯇꯥꯕꯁꯦ
ꯎꯝ ꯑꯗꯨꯒ ꯑꯆꯝꯕ ꯑꯃ ꯀꯔꯤ ꯍꯪꯒꯥꯝꯒꯨꯝꯕꯗꯨꯅ ꯑꯃꯨꯛ ꯁꯨ ꯆꯠ ꯆꯠꯅꯤꯡꯗꯦ
ꯑꯩꯗꯤ ꯍꯪꯒꯥꯝꯒꯨꯝꯕ ꯑꯗꯨꯒ ꯀꯣꯕꯤ ꯃꯁꯣꯏꯒꯨꯝꯕ ꯌꯥꯝ ꯄꯥꯝꯃꯦ ꯉꯁꯤꯁꯨ ꯑꯃ ꯂꯩꯔꯛꯑꯦ ꯀꯣꯕꯤ ꯃꯁꯣꯏ
ꯑꯣ ꯕꯖꯥꯔꯗꯒꯤ
ꯍꯣꯏ
ꯀꯩ ꯍꯣꯠꯅꯔꯤꯒꯦ
ꯀꯩꯁꯨ ꯇꯧꯗꯦꯗ ꯇ꯭ꯔꯦꯟꯅꯤꯡ ꯑꯃꯃꯨꯛ ꯑꯗꯨꯝ ꯆꯠꯊꯔꯒ ꯂꯩꯕꯅꯤ
ꯑꯣ ꯀꯣꯂꯦꯖꯇꯤ ꯂꯣꯏꯔꯕꯣ
ꯍꯣꯏ ꯂꯣꯏꯔꯦ ꯅꯪꯗꯤ
ꯎꯝ ꯇꯧꯔꯤ ꯑꯩꯗꯤ
ꯑꯣ ꯑꯉꯥꯡꯅꯤꯅꯦ ꯍꯦ ꯍꯦ
ꯏꯃꯥꯅꯤ
ꯑꯦ ꯏꯆꯦ ꯀꯧꯒꯗꯕꯅꯤꯅꯦ
ꯃꯥꯅꯤ ꯏꯆꯦꯕꯨ ꯀꯧꯔꯁꯨ ꯏꯃꯥꯕꯨ ꯀꯧꯔꯁꯨ ꯌꯥꯏ
ꯍꯣꯏꯗ ꯑꯩꯈꯣꯏꯗꯤ ꯁꯥꯔꯤꯕꯤꯅꯤꯗ ꯁꯥꯔꯤ ꯑꯣꯏꯔꯦ ꯁꯥꯔꯤ ꯑꯣꯟꯈ꯭ꯔꯦ ꯅꯨꯄꯥ ꯐꯪꯗ꯭ꯔꯦ ꯍꯟꯗꯛꯀꯥꯟꯁꯦ
ꯀꯌꯥꯝ ꯀꯨꯏꯔꯕꯥ
ꯀꯨꯏꯔꯦ
ꯑꯩꯅ ꯍꯥꯏꯗꯤ ꯀꯣꯂꯦꯖ ꯂꯣꯏꯕ ꯀꯌꯥꯝ ꯀꯨꯏꯔꯒꯦꯕ
ꯑꯣ ꯆꯍꯤ ꯑꯁ ꯀꯨꯏꯔꯦꯗ ꯑꯍꯨꯝꯒꯨꯝꯕ ꯁꯨꯔꯝꯃꯅꯤꯅꯦ ꯃꯥꯁꯇꯔ ꯇꯧꯔꯝꯃꯗꯤ ꯂꯣꯢꯔꯥꯅꯤ ꯍꯔꯠ ꯑꯗꯨꯁꯨ ꯍꯦꯟꯃꯜꯂꯦ ꯅꯪꯁꯨ ꯀꯔꯤ ꯆꯩ ꯆꯒꯦꯔꯣ ꯍꯟꯗꯛꯀꯥꯟꯗꯤ ꯏꯁ ꯅꯤꯅꯦꯅ ꯐꯔꯕꯅꯤꯀꯣ
ꯎꯝ
ꯍꯟꯗꯛꯀꯥꯟꯗꯤ ꯃꯧꯁꯤꯡꯅ ꯍꯦꯟꯅ ꯃꯃꯤꯡ ꯆꯠꯂꯤꯗꯣ ꯈꯪꯗ꯭ꯔꯥ
ꯎꯝ ꯕꯣꯟ ꯌꯦꯡꯕ꯭ꯔꯣ
ꯌꯦꯡꯉꯦ
ꯂꯩ ꯀꯅꯥꯗ ꯁꯞꯄꯣꯔꯠ ꯇꯧꯒꯦ ꯍꯥꯏꯗꯤ ꯁꯨꯝ ꯄꯥꯝꯖꯕꯗꯣ ꯑꯣ
ꯑꯅꯤ ꯍꯥꯏꯒꯦ
ꯎꯝ
ꯑꯩꯗꯤ ꯑꯔꯖꯦꯟꯇꯤꯅꯥꯒ ꯁꯄꯦꯟꯒ
ꯑꯣ ꯑꯥꯔꯖꯦꯟꯇꯤꯅꯥ ꯂꯩꯔꯤꯗꯥꯏ ꯑꯩꯗꯤ ꯑꯣ ꯀꯩ ꯗꯥꯏꯔꯦꯛ ꯑꯇꯩꯁꯨ ꯑꯗꯨꯝ ꯃꯦꯁ ꯃꯦꯁ ꯃꯣꯏꯒꯤ ꯀꯟꯇ꯭ꯔꯤ ꯀꯟꯇ꯭ꯔꯤꯗꯨꯢ ꯃꯇꯨꯡ ꯏꯟꯅ ꯆꯠꯂꯦꯀꯣ ꯑꯇꯩꯗꯤ
ꯍꯣꯏ
ꯑꯗꯨꯒ ꯈ꯭ꯋꯥꯏ ꯑꯣꯏꯅ ꯄꯥꯝꯕꯗꯤ ꯄꯣꯔꯇꯨꯒꯟꯗꯣ
ꯑꯩ ꯅꯣꯏ ꯄꯣꯈ꯭ꯔꯦ ꯑꯩꯈꯣꯏ ꯀꯥꯈ꯭ꯔꯕꯗꯣ ꯈꯥꯔꯥꯡꯉꯥꯁꯤ ꯑ
ꯑꯗꯨꯏ ꯑꯍꯤꯡꯒꯥ ꯇꯨꯝꯕ ꯌꯥꯗꯔ꯭ꯤꯅꯤꯗꯥ
ꯑꯦ ꯅꯪ꯭ꯔꯣ
ꯑꯥ ꯏꯁꯄꯦꯟꯅꯕꯨꯗꯤ ꯀꯥꯒꯅꯤ ꯈꯪꯉꯤꯗ ꯍꯥꯏꯗꯤ ꯄꯣꯔꯇꯨꯒꯟꯒ ꯏꯁꯄꯦꯟꯒ ꯌꯦꯡꯅꯕꯗ ꯌꯥꯗꯦꯕ
ꯍꯣꯏ ꯀꯩꯅꯣ ꯄꯔꯣꯇꯨꯒꯜꯗꯣ
ꯄꯥꯝꯖꯕ ꯑꯣꯏꯕꯒꯤꯅꯦ
ꯍꯣꯏ ꯍꯣꯏ
ꯏꯁꯄꯦ ꯑ ꯄꯣꯔꯇꯨꯒꯟꯗ ꯂꯩꯔꯤꯕ ꯋꯥꯅꯦ
ꯑꯩꯁꯨꯅꯦ ꯑꯩꯁꯨ ꯑꯍꯨꯝ ꯁꯨꯕꯅꯦ ꯕ꯭ꯔꯥꯖꯤꯜ ꯁꯤꯈ꯭ꯔꯦ ꯑꯗꯨꯒꯤ ꯍꯥꯏ
ꯁꯨꯝ ꯕꯔ ꯑ ꯕꯔꯖꯤꯟꯁꯨ ꯄꯥꯝꯃꯦ ꯍꯥꯏ ꯑꯗꯨ ꯑꯇꯣꯞ ꯑꯗꯨꯅ ꯑꯗꯨꯝ ꯄꯥꯝ ꯖꯕꯥꯅꯤꯗ ꯈꯋ꯭ꯥꯏꯅ ꯑꯣꯏꯅ ꯍꯦꯟꯅ ꯈꯣꯏꯗꯥꯕꯗꯗꯤ ꯀꯩꯅꯣꯅ ꯍꯦꯜꯂꯦꯕ
ꯑꯣ ꯑꯩꯗꯤ ꯍꯟꯗꯛꯁꯦ ꯏꯁꯄꯦꯟ ꯌꯥꯝ ꯄꯥꯝꯃꯦ ꯀꯔꯤꯒꯤꯔꯥ ꯈꯪꯗꯦ ꯍꯥꯟꯅꯗꯤ ꯕ꯭ꯔꯥꯖꯤꯜ ꯈꯛ ꯗ ꯇꯧꯔꯝꯕꯅꯦꯕ ꯍꯟꯗꯛꯇꯤ ꯁ꯭ꯄꯦꯟꯒ ꯀꯩꯅꯣ ꯑꯥꯔꯖꯦꯟꯇꯤꯅ ꯄꯥꯝꯃꯤ
ꯍꯣꯏ ꯑꯥꯔꯖꯦꯟꯇꯤꯅꯥ ꯃꯦꯠꯆ ꯂꯩ ꯅꯥꯏꯟ ꯊꯔꯇꯤꯗ
ꯎꯝ ꯌꯦꯡꯗꯣꯏꯅꯦ ꯑꯗꯣ ꯑꯁ ꯌꯥꯝ ꯍꯔꯥꯎꯋꯦ ꯍꯥꯏꯕꯗꯤ ꯌꯥꯝ ꯊꯦꯡ ꯊꯦꯡꯅ ꯄꯤꯕꯅꯤꯅ ꯑꯗꯣ ꯑꯥꯔꯖꯦꯟꯇꯤꯅꯥꯒꯤ ꯉꯁꯤꯗꯤ ꯌꯥꯝ ꯉꯜꯂꯦꯗꯅ
ꯑ ꯃꯣꯏꯒꯤ ꯍꯟꯗꯛ ꯈ꯭ꯋꯥꯏ ꯉꯟꯕ ꯃꯦꯁ ꯑꯣꯏꯔꯝꯒꯅꯤ ꯍꯟꯗꯛꯀꯤ ꯑꯗꯨꯅ
ꯍꯣꯏ ꯍꯣꯏ ꯃꯥꯅꯦ
ꯃꯃꯥꯡꯒꯤ ꯂꯤꯛ ꯒꯔꯨ-ꯒ꯭ꯔꯨꯞ ꯏꯁꯇ꯭ ꯦꯖꯇ ꯇꯦꯟ ꯊꯔꯠ ꯇꯤꯗ ꯑꯃ ꯄꯤꯒꯔ꯭ꯒꯦ ꯑꯇꯩꯗꯤ ꯃꯣꯔꯅꯤꯡꯒꯤ ꯁꯔꯨꯛ ꯉꯥꯛꯇ ꯑꯣꯏ ꯇꯥꯕꯅꯦꯕ
ꯍꯣꯏ ꯃꯣꯏꯗꯤ ꯑꯩꯈꯣꯏꯅ ꯇꯨꯝꯕ ꯅꯨꯡꯉꯥꯏꯕ ꯃꯇꯝ ꯈꯛꯇ ꯄꯤꯌꯦ
ꯌꯦꯡ ꯀꯩꯅꯣ ꯑꯌꯨꯛꯀꯤꯗꯤ ꯌꯦꯡꯅꯤꯡꯕ ꯃꯇꯝꯗꯗꯤ ꯌꯦꯡꯅꯤꯡꯕ ꯅꯨꯃꯤꯠꯇꯗꯤ ꯌꯦꯡꯏ ꯌꯦꯡꯅꯤꯡꯗꯕꯗꯗꯤ ꯌꯦꯡꯗꯦ
ꯑꯣ ꯑꯩꯗꯤ ꯑꯩꯅ ꯄꯥꯝꯖꯕ ꯀꯟꯇ꯭ꯔꯤꯒꯨꯝꯕ ꯊꯣꯛꯂꯛꯄ ꯀꯥꯟꯗ ꯌꯦꯡꯕꯅꯤꯗ
ꯑ ꯄꯣꯠꯇꯨ ꯑꯗꯨꯒ ꯂꯩꯔꯗꯤ ꯑꯗꯨꯝ ꯑꯍꯤꯡ ꯅꯣꯡꯉꯥꯜꯂꯝꯗꯥꯏꯗ ꯂꯩꯔꯁꯨ ꯗꯨꯝ ꯑꯍꯤꯡ ꯗꯨꯝ ꯇꯨꯝꯗꯕꯤꯗ ꯗꯨꯝ ꯉꯥꯏꯔ ꯌꯦꯡꯉꯦ
ꯑꯣ ꯑꯁ ꯅꯣꯏꯗꯤ ꯃꯊꯟꯇ ꯌꯦꯡꯕ꯭ꯔꯣ ꯀꯃꯥꯏꯅ ꯇꯧꯕ꯭ꯔꯣ ꯌꯦꯡꯗꯤ
ꯑꯩꯈꯣꯏ ꯑꯩ ꯏꯊꯟ ꯌꯦꯡ ꯇꯟꯗꯅ ꯑꯩꯈꯣꯏ ꯂꯩꯀꯥꯏꯒꯤꯗ ꯑꯩꯈꯣꯏ ꯌꯨꯝ ꯊꯪꯅꯕ ꯗ ꯈꯔ ꯆꯠꯂꯒ ꯑꯃ ꯀꯥꯞꯄꯦ ꯃꯌꯥꯝ ꯄꯨꯟ ꯌꯦꯡꯃꯤꯕ ꯃꯐꯝ ꯑꯃ
ꯍꯣꯏ ꯑꯗꯨꯅ ꯅꯨꯡꯉꯥꯏꯕꯅꯦꯕ ꯑꯩꯈꯣꯏꯗꯤ ꯈꯨꯟꯗ ꯂꯩ ꯇꯕꯒꯤꯀꯣ
ꯎꯝ ꯑꯗꯩ ꯐꯦꯟꯁꯤꯡꯈꯩꯗꯨꯗ ꯅꯥꯀꯟ ꯅꯥꯀꯟꯒ ꯐꯝꯅꯔ ꯃꯔꯩ ꯌꯦꯠꯅꯕꯗꯣ ꯄꯣꯔꯇꯨꯒꯜ ꯂꯩꯕ ꯅꯨꯃꯤꯠꯇꯅ ꯑꯥꯔꯖꯦꯟꯇꯤꯅꯥꯅ ꯄꯣꯔꯂꯅꯤ ꯑꯗꯨ ꯇꯧꯔꯅꯤ ꯀ ꯍꯥꯏꯥꯗꯦ ꯑꯥꯔꯖꯦꯟꯇꯤꯅꯥ ꯂꯩꯕꯗꯅ ꯑꯃꯨꯛ
ꯑꯩꯈꯣꯏꯗꯤ ꯔꯦꯟꯗ ꯂꯩꯕꯅꯤꯅꯈꯣꯏ ꯏꯊꯟ ꯏꯊꯟꯗ ꯌꯦꯡꯕꯅꯤꯅ ꯍꯣꯏ ꯑꯦ ꯌꯦꯡꯅꯤꯡꯗ꯭ꯔꯁꯨ ꯌꯦꯡꯕ ꯍꯧꯈ꯭ꯔꯗꯤꯀꯣ ꯃꯤꯠ ꯇ ꯁꯤꯡꯉꯛꯑꯦꯕ ꯑꯗꯨꯝ ꯄꯥ ꯌꯦꯡꯕ ꯅꯨꯡꯉꯥꯏꯌꯦꯕ
ꯏꯊꯟꯗ ꯂꯩꯔꯗꯤ ꯃꯇꯥꯡ ꯃꯇꯥꯡ ꯃꯇꯝ ꯃꯇꯝꯅ ꯔꯦꯟꯠꯇ ꯂꯩꯕ ꯑꯣꯏꯔꯖꯨ ꯏꯊꯟꯗ ꯑꯣꯏ ꯂꯩꯔꯖꯨ ꯑꯗꯨꯝ ꯌꯦꯡꯅꯤꯡꯕꯅꯦ
ꯍꯣꯏ ꯑꯩ ꯑꯩꯕꯨꯗꯤ ꯑꯗꯨꯝ ꯌꯦꯡꯉꯦꯕ ꯏꯃꯥꯟꯅꯕꯤ ꯑꯃꯁꯨ ꯂꯩꯌꯦ ꯑꯗꯣ ꯃꯥꯗꯤ ꯁꯨꯡꯌꯦꯡ ꯌꯦꯡꯅꯤꯡꯗꯦ ꯍꯥꯏꯌꯦ ꯕꯣ ꯇꯦ ꯃꯥꯗꯤ ꯕꯣꯜ ꯁꯨꯄꯥꯝ ꯄꯥꯝꯗꯕ ꯍꯣꯏ ꯃꯥꯗꯤ ꯁꯨꯛꯌꯦꯡ ꯌꯦꯡꯁꯨ ꯌꯦꯡꯂꯛꯇꯦ ꯍꯥꯏꯌꯦ
ꯑꯩ ꯕꯣꯟꯗꯤ ꯑꯗꯨꯝ ꯌꯦꯡꯉꯦ
ꯑꯩꯁꯨ ꯑꯗꯨꯝ ꯑꯇꯩ ꯑꯇꯩꯗꯗꯤ ꯌꯦꯡꯗꯦ ꯑꯗꯨ ꯑꯣꯏꯔꯁꯨ ꯋꯥꯔꯜ ꯀꯞꯀꯨꯝꯕꯗ ꯈꯛꯇ ꯌꯦꯡꯉꯦ ꯑꯩꯅ
ꯅꯨꯡꯉꯥꯏꯕꯅꯦ ꯁꯨꯝ ꯃꯍꯥꯎꯗꯣ
ꯍꯣꯏ ꯈꯨꯟꯗ ꯂꯩꯕ ꯀꯥꯟꯗꯗꯤ ꯌꯥꯝ ꯅꯨꯡꯉꯥꯏꯌꯦ ꯃꯤ ꯌꯥꯝꯔꯗꯤꯀꯣ ꯄꯨꯜꯂꯒ ꯌꯦꯡꯕꯗ ꯅꯨꯡꯉꯥꯏꯌꯦꯕ ꯉꯥꯏꯔꯒ ꯌꯦꯡꯕꯁꯨ ꯅꯨꯡꯉꯥꯏꯌꯦ
ꯑꯗꯨꯅ ꯑꯊꯦꯡꯕ ꯂꯩꯕꯗ ꯇꯨꯝꯅꯤꯡꯗꯕ ꯃꯤ ꯃꯌꯥꯝ
ꯍꯣꯏ ꯍꯣꯏ ꯍꯩꯅꯧ ꯃꯇꯝꯒ ꯑꯣꯏꯔꯕꯅꯦ ꯍꯩꯅꯧꯒ ꯆꯥꯔꯒꯀꯣ
ꯑ ꯍꯩꯅꯧꯒ ꯆꯥꯔ ꯑꯍꯤꯡꯗꯒ
ꯎꯝ
ꯕꯣꯟ ꯉꯥꯏꯕ ꯑꯣꯏꯅ ꯑꯃꯨꯛ ꯃꯌꯥꯝ ꯑꯃꯨꯛ ꯄꯨꯜꯂꯒ ꯋꯥꯊꯤ ꯑꯃꯨꯛ ꯉꯥꯡꯅ
ꯍꯣꯏ ꯍꯥꯎꯇꯕ ꯄꯣꯠꯁꯨ ꯀꯣ ꯑꯗꯨꯝ ꯃꯤ ꯌꯥꯝꯃꯗꯤ ꯑꯗꯨꯝ ꯉꯥꯏꯕ ꯑꯣꯏꯅ ꯂꯣꯏ ꯆꯥꯊꯣꯛꯄꯅꯦꯕ ꯍꯥꯎꯇꯕ ꯄꯣꯠ ꯑꯣꯏꯔꯁꯨ ꯑꯗꯨꯝ ꯇꯥꯏꯝ ꯄꯥꯁ ꯇꯧꯔꯒ ꯀꯣ
ꯎꯝ
ꯅꯨꯉꯥꯏꯕꯅꯤꯅꯦ
ꯑꯗꯣ ꯑ ꯕꯣꯟꯗ ꯑꯗꯨ ꯂꯩꯗꯅ
ꯑꯥ
ꯀꯟꯇ꯭ꯔꯤ ꯃꯌꯥꯝꯁꯤꯗꯅ ꯀꯔꯝꯕꯅ ꯄꯥꯝꯃꯦ
ꯑꯩ ꯀꯟꯇ꯭ꯔꯤꯗꯔꯣ ꯀꯩꯅꯣꯅꯦ ꯀꯩꯅꯣꯗꯣ ꯑꯁꯤ ꯀꯔꯤ ꯍꯥꯏꯕꯥ ꯈꯛꯇ ꯁꯅꯥꯕ ꯐꯪꯕꯗꯣ ꯏꯁꯃꯣ ꯑꯥꯏꯂꯦꯟꯅꯤ ꯍꯥꯏꯕꯗꯣ ꯀꯦꯞ ꯕꯔꯗꯦ ꯍꯥꯏꯕ꯭ꯔꯥ
ꯑꯥ
ꯑꯗꯨꯗꯣ ꯌꯥꯝ ꯅꯨꯡꯁꯤꯌꯦ ꯑꯩ ꯍꯟꯗꯛꯁꯦ
ꯑ ꯑꯗꯨꯗ ꯕꯣꯟꯁꯨ ꯌꯥꯝ ꯐꯖꯩ ꯑꯍꯥꯥꯟꯕꯁꯨ ꯑꯣꯏꯔꯦ ꯑꯗꯣ ꯑꯇꯩꯒ ꯌꯦꯡꯅꯕ ꯑꯇꯩ ꯍꯥꯟꯅꯗꯒꯤ ꯐꯤꯐꯥ ꯔꯦꯡꯀꯤꯡ ꯋꯥꯡꯉꯤ ꯀꯥꯏ ꯂꯩꯔꯤꯁꯤꯡꯒꯩꯗꯣ
ꯎꯝ ꯎꯝ
ꯑꯗꯨꯒ ꯌꯦꯡꯅꯕꯗ ꯃꯣꯏ ꯌꯥꯝ ꯐꯖꯩ ꯍꯥꯏꯗꯤ ꯑꯃ ꯀꯤꯞꯄꯔꯗꯨꯖꯨ ꯆꯍꯤ ꯐꯣꯔꯇꯤ
ꯋꯥꯟ ꯐꯣꯔꯇꯤ ꯋꯥꯟꯂꯥ ꯑꯣꯏꯈꯤꯕꯅꯦ ꯍꯣꯏ ꯃꯥꯗꯣ ꯌꯥꯝ ꯅꯨꯡꯁꯤꯌꯦ ꯑꯩꯗꯤ
ꯎꯝ
ꯃꯣꯏꯗꯣ ꯑꯗꯨ ꯅꯨꯃꯤꯠꯇꯣ ꯄ꯭ꯂꯦꯗꯣ ꯌꯥꯝ ꯐꯖꯩꯌꯦꯕ
ꯑ ꯃꯣꯏ ꯌꯥꯝ ꯋꯥꯅꯗꯤ ꯍꯣꯠꯅꯖꯔꯒ ꯃꯗꯥꯎ ꯂꯩꯖꯗꯕꯒꯤ ꯑꯣꯜ ꯒꯣꯟꯗ ꯄꯣꯍꯧꯋꯤꯗꯅ ꯑꯩ ꯄꯩ ꯄꯦꯅꯥꯜꯇꯤꯒꯨꯝꯕ ꯇꯥꯔꯝꯃꯒꯗꯤ ꯀꯩꯅꯣꯅ